ꯑꯣ
ꯇꯥꯕ꯭ꯔꯣ ꯅꯨꯄꯤ ꯃꯆꯥ
ꯇꯥꯏꯌꯦ ꯇꯥꯏꯌꯦ ꯍꯟꯈꯤꯔꯣꯏꯗ꯭ꯔꯥ ꯅꯪ
ꯍꯥꯥ
ꯍꯟꯈꯤꯔꯣꯏꯗ꯭ꯔꯣ
ꯍꯟꯈꯤꯔꯣꯏꯌꯦ ꯃꯇꯝ ꯇꯥꯗ꯭ꯔꯤ ꯄꯨꯡ ꯇꯥꯗ꯭ꯔꯤ ꯕꯦꯝꯃ
ꯄꯨꯡ ꯀꯌꯥꯐꯥꯎꯅꯣ
ꯄꯨꯡ ꯁꯤꯛꯁ ꯐꯥꯎ
ꯈꯔ ꯋꯥꯠꯂꯤꯅꯦ
ꯑꯩ ꯆꯥꯛꯂꯝꯃꯦ ꯅꯪ ꯆꯥꯛꯄꯨꯔꯒꯂꯥꯛ ꯑꯣ
ꯇꯤꯐꯤꯜ ꯂꯩꯇꯦ
ꯍꯥꯥ
ꯇꯤꯐꯤꯜ ꯂꯩꯇꯦꯕ
ꯇꯤꯐꯤꯜ ꯂꯩꯇ꯭ꯔꯖꯨ ꯄ꯭ꯂꯥꯁꯇꯤꯛꯇꯔ ꯀꯩꯗꯔꯥ ꯑꯗꯨꯝ ꯌꯣꯝꯃꯂꯛꯑꯣ
ꯑꯩꯒꯤ ꯈꯨꯠꯇꯒꯤ ꯄꯨꯔꯛꯑꯔꯥ
ꯂꯥꯛꯎꯀꯣ ꯑꯩ ꯉꯥꯏꯔꯒꯂꯩ ꯑꯩ ꯌꯦꯟ ꯁꯥꯔ ꯑꯣꯛ ꯁꯥꯔ ꯁꯟ ꯁꯥꯔ ꯑꯩ ꯂꯧꯔꯒ ꯉꯥꯏ ꯎꯝ ꯉꯥꯏꯔꯝꯃꯒꯦ ꯂꯥꯛꯑꯣ
ꯎꯝ ꯅꯪꯒꯤꯁꯤꯗꯤ
ꯍꯥꯥ
ꯅꯪ ꯁꯤꯗꯤ
ꯀꯩꯅꯣ ꯅꯪ ꯁꯤꯗꯤ ꯍꯥꯏꯁꯤꯗꯤ
ꯐꯒꯤ ꯇꯧꯕ ꯌꯥꯗꯕ ꯃꯤ ꯑꯣꯏꯔꯝꯒꯅꯤꯀꯣ
ꯑꯁ ꯑꯩꯁꯨ ꯑꯗꯨꯝ ꯅꯨꯡꯁꯤꯗꯅ ꯐꯥꯒꯤꯇꯧꯕ ꯋꯥꯠꯅꯤꯗ ꯅꯪꯅ ꯈꯪꯗꯕꯒꯤꯅꯦ
ꯎꯝ
ꯀꯩ ꯆꯥꯏꯅꯣ ꯍꯧꯖꯤꯛꯕꯣ
ꯃꯁꯥꯏꯒꯤ ꯍꯩꯗꯣ
ꯑꯁ ꯀꯩꯅꯣ
ꯑꯩꯈꯣꯏꯒꯤ ꯂꯣꯟꯗ ꯂꯩꯇꯕꯒꯤ
ꯅꯨꯃꯤꯗꯥꯡ ꯑꯣꯏꯔꯝꯗꯨꯗ ꯅꯪ ꯍꯩ ꯆꯥꯏꯁꯦ ꯌꯪ ꯌꯥꯗ꯭ꯔꯤꯀꯣ ꯅꯪ ꯏꯔꯅꯤꯀꯣ
ꯑꯀꯪꯕꯅꯦ
ꯑꯀꯪꯕ ꯑꯣꯏꯔꯁꯨ ꯍꯩꯗꯤ ꯑꯩꯈꯣꯏ ꯆꯠ ꯆꯥꯕ ꯂꯣꯏꯔꯒ ꯆꯥꯒꯗꯕꯅꯦ
ꯆꯥꯛ ꯆꯥꯕ ꯂꯣꯏꯔꯒ ꯂꯥꯛꯑꯕ ꯁꯤꯡꯖꯨ ꯁꯤꯡꯖꯨꯒ ꯆꯥꯛ ꯂꯣꯏ ꯆꯥꯛ ꯆꯥꯕ ꯂꯣꯏꯔꯒ ꯂꯥꯛꯑꯕ
ꯀꯔꯤꯅꯣꯁꯤꯡ ꯁꯤꯡꯖꯨ ꯂꯩꯒ ꯂꯥꯛꯑꯣ ꯍꯥꯏꯕ
ꯁꯤꯡꯖꯨꯒ ꯆꯥꯛ ꯆꯥꯕ ꯂꯣꯏꯔꯒ ꯍꯖꯤꯛꯇꯒꯤ ꯍꯂꯛꯑꯕꯅꯤꯅ ꯀꯔꯤꯁꯨ ꯆꯥꯅꯤꯡꯗꯦ
ꯑꯗꯨꯝ ꯍꯥꯏꯌꯣꯕ ꯀꯥꯏꯒꯤ ꯅꯪꯒꯤ ꯋꯥꯗꯤ ꯁꯤꯡ ꯁꯤꯡꯖꯨꯒ ꯂꯩꯔꯒ ꯂꯥꯛꯑꯣꯒ ꯆꯞ ꯃꯥꯟꯅꯩ
ꯑꯗꯨꯗꯤ ꯍꯥꯏꯔꯣꯏꯗ ꯑꯈꯣꯏꯗꯤ
ꯆꯠꯂꯍꯦ ꯅꯪ ꯍꯩ ꯆꯥꯔꯒ ꯋꯥ ꯉꯥꯡꯕꯒꯤꯅꯦ ꯕꯦꯝꯃꯥ
ꯎꯝ
ꯅꯣꯛꯄꯨ ꯅꯣꯛ ꯅꯣꯛꯈꯠꯂꯛꯏꯅꯦ ꯃꯁꯤ ꯃꯁꯤ ꯃꯁꯤ ꯃꯁꯤ ꯃꯆꯤꯜꯁꯤꯒꯤ ꯌꯥꯝ ꯀꯜꯂꯤꯅꯦ
ꯎꯝ ꯐꯨꯒꯗ꯭ꯔꯣ ꯐꯨꯑꯣꯅꯦ ꯉꯝꯃꯗꯤ
ꯌꯨꯝ ꯍꯜꯂꯛꯇ꯭ꯔꯤꯕꯣ
ꯌꯨꯝꯗꯅꯦ ꯂꯩꯔꯤꯁꯦ
ꯑꯣ ꯉꯁꯥꯏꯗꯤ ꯀꯥꯏꯗ ꯂꯩꯔꯨꯕ
ꯇꯨꯔꯦꯜ ꯃꯄꯥꯟꯗ
ꯇꯨꯔꯦꯜ ꯃꯄꯥꯟꯗ ꯀꯩꯗꯧꯕꯅꯣ ꯅꯨꯄꯥ ꯌꯦꯡꯉꯤꯔꯣ
ꯅꯠꯇꯦꯍꯦ ꯏꯁꯤꯡ ꯀꯩꯅꯣ ꯍꯨꯟꯗꯣꯛꯄ ꯆꯠꯄꯅꯦ
ꯏꯁꯤꯡ ꯁꯣꯛꯄ
ꯏꯁꯤꯡ ꯍꯨꯟꯗꯣꯛꯄ ꯆꯠꯄ
ꯑ ꯁꯝꯅ ꯍꯥꯏꯔꯕꯗ ꯏꯁꯤꯡ ꯁꯣꯛꯄ ꯍꯥꯏꯌꯨꯅꯦ
ꯅꯠꯇꯦ ꯏꯁꯤꯡ ꯐꯠꯇꯕ ꯍꯨꯟꯗꯣꯛꯄ ꯆꯠꯄꯅꯦꯕ
ꯑꯣ ꯏꯁꯤꯡ ꯐꯠꯇꯀꯣ ꯑꯁ ꯑꯩꯒꯤ ꯏꯆꯟꯅꯨꯄꯤꯗꯤ ꯃꯅꯥ ꯃꯌꯥꯝ ꯑꯣꯛꯏꯗ ꯊꯕꯛꯁꯨ ꯐꯩꯗ
ꯐꯗ꯭ꯔꯗꯤ
ꯅꯪꯒꯨꯝꯕ ꯅꯨ ꯅꯨꯄꯤ ꯅꯪꯒꯨꯝꯕ ꯅꯨꯄꯤꯁꯤꯗꯤ ꯄ꯭ꯔꯤꯊꯤꯕꯤꯗ ꯐꯪꯗꯧ ꯃꯥꯥꯟꯗꯦꯗ
ꯅꯪꯒꯨꯝꯕ ꯅꯨꯄꯥꯁꯨꯅꯦ
ꯍꯣꯏꯅꯦ ꯑꯩꯒꯨꯝꯕ ꯅꯨꯄꯥꯁꯤꯗꯤ ꯌꯥꯝ ꯐꯪꯕꯅꯤꯅ
ꯐꯪꯗꯦ ꯑꯩꯒꯤꯗꯤ
ꯀꯩ ꯌꯦꯟꯖꯥꯡ ꯊꯣꯡꯉꯤꯅꯣ ꯍꯣꯔꯦꯟꯗꯤ꯫
ꯎꯝ ꯎꯁꯣꯏ
ꯎꯁꯣꯏ ꯍꯥꯏꯁꯤ ꯃꯈꯜ ꯃꯈꯜ ꯂꯩꯅ ꯔꯦꯡꯊꯟꯗ ꯄꯩꯊꯟꯗ꯫
ꯋꯥꯒꯤꯗꯣ
ꯑꯣ ꯅꯪ ꯊꯣꯡꯗꯣꯏꯔꯣ
ꯎꯝ
ꯍꯥ
ꯊꯣꯡꯕ ꯍꯧꯔꯣ ꯍꯥꯏꯕ ꯑ ꯇꯟꯕꯒꯤ ꯑꯁ
ꯐꯔꯦꯅꯦ ꯍꯧꯖꯤꯛ ꯉꯍꯥꯛ ꯂꯩꯔ ꯊꯣꯡꯕ ꯍꯧꯔꯣ ꯍꯣꯔꯦꯟ ꯑꯩ꯫ ꯅꯪꯅ ꯊꯣꯡꯕ ꯍꯤꯟꯖꯥꯡꯗꯣ ꯃꯍꯥꯎ ꯇꯝꯕ ꯂꯥꯛꯀꯦꯕ꯫
ꯍꯣꯏ ꯍꯣꯏ
ꯍꯥꯏꯕꯗꯤ ꯍꯌꯦꯡꯈꯩ ꯅꯪꯅ ꯑꯩ ꯌꯨꯝ ꯂꯥꯛꯄꯗ ꯅꯪꯒꯤ ꯈꯨꯠ ꯃꯍꯥꯥꯎꯗꯣ ꯇꯦꯁ ꯇꯧꯗ꯭ꯔꯗꯤ ꯌꯥꯗꯦꯅ ꯑꯗꯨꯒꯤꯅꯤꯗ ꯑꯁꯤ ꯑꯣꯏꯅ ꯇꯦꯁ ꯇꯧꯒꯦꯕ꯫
ꯍꯣꯏ ꯍꯣꯏ ꯌꯥꯏ ꯌꯥꯏ
ꯆꯥꯛ ꯌꯦꯟꯁꯥꯡ ꯊꯣꯡꯗꯤ ꯍꯥꯎꯅꯤꯉꯥꯏ ꯊꯣꯡꯉꯨꯀꯣ꯫
ꯑꯁ ꯑꯩꯅ ꯊꯣꯡꯈ꯭ꯔꯗꯤꯀꯣ ꯍꯥꯎꯕꯅꯦ ꯏꯃꯥꯟꯗꯕꯤ ꯏꯃꯥꯟꯅꯕꯤꯁꯤꯡꯅꯁꯨ ꯑꯩꯕꯨ ꯈꯛꯄꯨ ꯊꯣꯡꯍꯜꯂꯤꯗ ꯍꯥꯎꯋꯦ ꯍꯥꯏꯕꯒꯤ꯫
ꯑꯣ ꯑꯗꯨꯗꯤ ꯍꯣꯔꯦꯟ ꯑꯗꯨꯗꯤ ꯌꯦꯡ ꯇꯔꯦ ꯍꯣꯔꯦꯟ ꯑꯩ ꯍꯦꯛ ꯂꯥꯛꯑꯒ ꯀꯣ꯫ ꯇꯦꯁ ꯇꯧꯔ ꯀꯥꯟꯗ ꯍꯧꯔꯝꯗ꯭ꯔꯗꯤ ꯅꯪ ꯌꯦꯡꯉꯨꯀꯣ ꯅꯪ꯫ ꯋꯥꯊꯤ ꯆꯥꯒꯅꯤ
ꯍꯤꯟꯖꯥꯡ ꯍꯥꯎꯇ꯭ꯔꯗꯤ ꯆꯩꯕ ꯆꯩꯥꯏꯒꯗ꯭ꯔꯥ꯫
ꯑꯩꯗꯤ ꯆꯩꯔꯣꯏꯗ ꯅꯪꯒꯤ ꯅ ꯅꯃꯥꯏꯗꯣ ꯑꯩ ꯈꯨꯠꯅꯀꯣ꯫ ꯄꯥꯏꯔꯒ ꯃꯊꯪꯗꯗꯤ ꯍꯥꯎꯅ ꯊꯣꯡꯉꯨꯀꯣ ꯍꯥꯏꯕꯤꯒꯗꯕꯅꯦ꯫
ꯑꯗꯨ ꯍꯥꯏꯕ ꯂꯣꯏꯔꯒ ꯈꯨꯄꯥꯛꯅ ꯊꯥꯔꯛꯀꯗꯕ ꯃꯥꯜꯂꯦ꯫
ꯑꯩꯗꯤ ꯐꯨꯁꯨ ꯐꯨꯔꯣꯏ ꯑꯩꯗꯤ ꯅꯨꯄꯤꯗ ꯐꯨꯕ ꯀꯥꯟꯗ ꯑꯩꯗꯤ ꯍꯥꯏꯅꯗꯦꯕ ꯄꯣꯠꯁꯨ ꯐꯨꯅꯤꯡꯉꯦꯕ ꯑꯗꯨ ꯁꯅꯤ ꯑꯩꯒꯤ ꯏꯈꯨꯠ ꯃꯥꯂꯀꯣ ꯅꯪꯒꯤ ꯅꯨꯄꯤꯁꯤꯡꯒꯤ ꯃꯥꯏꯗꯣ ꯍꯥꯏꯕꯗꯤ ꯅꯪꯒꯤ ꯃꯥꯏꯅ ꯍꯥꯏ ꯇꯔꯦꯗ ꯍꯌꯦꯡ ꯍꯌꯦꯡꯈꯩꯗꯤ ꯅꯪ ꯃꯥ ꯊꯣꯡꯕ ꯀꯥꯟꯗꯀꯣ ꯌꯥꯝ ꯍꯥꯎꯅ ꯊꯣꯡ ꯀꯣꯛꯍꯩꯗꯕꯅꯦ
ꯎꯝ ꯑꯗꯨ ꯑꯣꯏꯔꯗꯤ ꯐꯩꯅꯦ ꯅꯨꯄꯥ ꯌꯥꯝ ꯃꯥꯜꯂꯤꯀꯣ ꯅꯨꯄꯥ ꯌꯥꯝ ꯊꯣꯛꯄ ꯃꯥꯜꯂꯦ꯫
ꯃꯤ ꯑꯇꯣꯞꯄꯒꯨꯝꯅ ꯅꯨꯄꯤꯈꯣꯏꯗ ꯅꯨꯡꯨ ꯇꯥꯡ ꯑꯗꯨꯧꯨ ꯇꯥꯡ ꯑꯩꯗꯤ ꯇꯧꯕ ꯍꯩꯅꯗꯦꯕ
ꯌꯥꯝ ꯩꯀꯣ
ꯑꯩꯒꯤ ꯅꯨꯄꯥ ꯑꯣꯏꯅꯤꯡꯈ꯭ꯔꯦꯗ
ꯎꯝ ꯀꯩꯅꯣ ꯑꯩꯁꯦ ꯅꯪꯒꯤ ꯅꯨꯄꯥ ꯑꯣꯏꯗꯕꯅꯤ ꯀꯩꯅꯣ ꯑꯁ ꯑꯗꯨꯗꯤ ꯏꯕꯥꯅꯤ ꯉꯁꯤꯃꯛ ꯆꯦꯔꯨꯁꯤꯔꯣ
ꯍꯌꯦꯡ ꯆꯦꯠꯂꯁꯦ
ꯍꯌꯦꯡ ꯅꯠꯇꯦ ꯉꯁꯦꯝꯕ ꯆꯦꯠ ꯑꯁꯤ ꯅꯪ ꯍꯣꯔꯦꯟ ꯆꯥꯛ ꯌꯦꯟ ꯆꯥꯡ ꯊꯣꯡ ꯂꯣꯏꯕ ꯀꯥꯟꯗꯕꯥꯅꯤ ꯆꯦꯠ ꯑꯁꯤ ꯅꯪꯒꯤ ꯅ ꯊꯣꯡꯁ ꯇ ꯈꯖ ꯀꯣ ꯏ ꯇꯧꯔꯣ ꯕꯅꯤ ꯆꯦꯔꯒ ꯁꯥꯁꯤꯕ
ꯍꯌꯦꯡ ꯆꯦꯜꯂꯁꯦꯕ ꯅꯪꯥ ꯐꯥꯕ ꯆꯠ ꯉꯥ ꯐꯥꯕ ꯆꯠꯅꯤꯡꯉꯥꯏ ꯂꯥꯛꯄ ꯀꯥꯟꯗ ꯍꯥꯏꯔꯛꯑꯣ
ꯅꯪ ꯁꯤꯗꯤ ꯌꯥꯝ ꯍꯩꯅꯦ ꯑ ꯑꯣ ꯆꯨꯝꯃꯦꯣꯏ ꯆꯨꯝꯃꯦꯣꯏ ꯍꯩꯌꯦꯡꯀꯣ ꯅ ꯅ ꯆꯥꯛ ꯆꯪꯗ ꯏ ꯇ ꯄꯤ ꯇꯒꯅꯤ ꯌꯦꯌꯦꯡ ꯐꯋꯥ ꯆꯄꯅꯤ ꯁꯤ ꯣ ꯑꯗꯨꯗꯤ ꯀꯣ
ꯎ
ꯅꯪꯕꯣ ꯉ ꯑꯃꯒ ꯃꯗꯔꯤꯅꯦ
ꯉꯃꯒꯤ ꯍꯣꯏ
ꯉꯪꯒꯅꯦ ꯑꯦ ꯑꯦ ꯍꯧꯖꯤꯛ ꯉꯧꯅꯤ ꯍꯥꯏꯔꯒ ꯍꯌꯦꯡ ꯉꯝꯗ꯭ꯔꯗꯤꯀꯣ ꯅꯪ ꯌꯦꯡꯉꯣ ꯅꯪ ꯑꯩꯅ ꯀꯩꯗꯧꯒꯦ ꯍꯥꯏꯕꯗꯤ ꯌꯦꯡꯉꯣ ꯅꯝ ꯐꯣꯏꯗꯣꯏꯅꯦ
ꯀꯅꯥꯒꯤ ꯌꯨꯝꯗ ꯆꯦꯟꯗꯣꯏꯅꯣ
ꯀꯩꯅꯣ ꯗꯥꯏꯔꯦꯛ ꯍꯥꯏ ꯌꯨꯝꯗ ꯆꯦꯟꯅꯅꯦ ꯀꯤꯕ꯭ꯔꯣꯗ ꯄꯤꯔ ꯆꯦꯟꯅꯕ ꯑꯩꯅ ꯑꯩꯅ ꯅꯨꯡꯁꯤꯕ ꯑꯩꯅ ꯅꯨꯡꯁꯤꯖꯕ ꯃꯤꯕꯨ ꯑꯩꯒꯤ ꯌꯨꯝꯗ ꯄꯨꯔꯣꯛꯇꯅ ꯀꯥꯏꯗ ꯄꯨꯗꯅꯣ
ꯑꯁ ꯑꯗꯨꯗꯤ ꯏꯀꯥꯏꯌꯦꯦ
ꯑꯁ ꯀꯩꯅꯣ ꯀꯔꯤ ꯍꯥꯏꯁꯤꯗꯤ ꯅꯪꯒꯤꯗꯃꯛ ꯑꯩ ꯂꯩꯔꯤꯁꯤꯗꯤ ꯅꯪꯒꯤꯗꯃꯛ ꯑꯩ ꯁꯤꯕ ꯉꯝꯗꯦ ꯀꯩꯅꯣ
ꯅꯨꯃꯤꯠ ꯑꯅꯤ ꯑꯍꯨꯝꯗꯤ ꯃꯤꯒꯤ ꯌꯨꯝꯗ ꯊꯩꯒꯗꯕ
ꯑꯗꯨꯁꯨ ꯅꯪꯅ ꯑꯄꯥꯝꯅ ꯍꯥꯏꯌꯣ ꯑꯩꯒꯤ ꯌꯨꯝꯗ ꯗꯥꯦꯛꯔ ꯁꯤꯔ ꯅꯠꯇ꯭ꯔꯒ ꯃꯤꯒꯤ ꯌꯨꯝꯗ ꯍꯥꯟꯅ ꯑꯩꯁꯔꯥ ꯍꯥꯏꯌ ꯃꯤꯒꯤ ꯃꯤꯒꯤ ꯌꯨꯝꯗ ꯂꯩꯏꯁꯤ ꯍꯥꯏꯔꯁꯨ ꯌꯨꯝ ꯌꯥꯝ ꯂꯩꯅ ꯑꯩꯅ ꯈꯪꯅꯕ ꯑꯩꯈꯣꯏ ꯏꯃꯥꯟꯅꯕ ꯃꯤꯒꯤ ꯌꯨꯝ
ꯍ
ꯃꯒꯥꯜ ꯃꯗ꯭ꯔꯥ ꯍꯧꯖꯤꯛ ꯆꯦꯂ ꯁꯤ ꯍꯥꯏꯔꯒꯀꯣ ꯍꯌꯦꯡ ꯑꯃꯨꯛ ꯉꯥ ꯐꯥꯔ ꯆꯠꯄ ꯑꯁ ꯑꯩ ꯇꯜꯂꯤ ꯑꯩ ꯀꯤ ꯍꯥꯏꯔꯒꯗꯤ ꯑꯩꯗꯤ ꯌꯥꯗꯦꯀꯣ ꯑꯗꯨꯒꯨꯝꯕꯗꯣ
ꯅꯥꯚꯕ ꯎꯝ ꯉꯥ ꯐꯥꯕ ꯆꯠꯀꯦ ꯍꯥꯏꯅ ꯆꯠꯈ꯭ꯔꯒ ꯆꯦꯅ ꯂꯩꯔꯝꯒꯅꯤꯀꯣ
ꯎꯝ ꯁꯦꯡꯃꯩꯅꯦ ꯆꯦꯟꯗꯩꯅꯦ ꯑꯩꯈꯣꯏ ꯑꯩꯒꯤ ꯌꯨꯝꯁꯨ ꯅꯨ ꯄꯔꯗꯦꯕ ꯅꯪ ꯍꯥꯟꯅ ꯂꯥꯛꯑꯣꯕ ꯌꯥꯝ ꯅꯨꯡꯁꯤꯕ ꯅꯪ ꯂꯥꯛꯄꯗꯣ ꯆꯥꯛꯈꯦꯜ ꯒꯥ ꯊꯣꯡꯕꯗꯣ ꯑꯁ ꯑꯩꯈꯣꯏꯗꯝꯃꯛꯅ ꯆꯥꯅꯤꯡꯉꯤꯕ ꯑꯩꯈꯣꯏ ꯌꯣꯟꯗꯤ ꯅꯨꯄꯤ ꯂꯩꯇꯕ ꯌꯣꯟꯅꯤꯅ ꯑ ꯋꯥꯕ ꯑꯩꯅ ꯑꯗꯨꯝ ꯑꯩꯅ ꯑꯃꯨꯛ ꯊꯣꯡꯉꯤ ꯑꯩꯅ ꯑꯃꯨꯛ
ꯀꯩ ꯀꯩꯅꯣ ꯑꯗꯨꯝ ꯇꯧꯋ ꯋꯥ ꯍꯥꯏꯌꯦꯕ ꯅꯨꯄꯤ ꯂꯩꯇꯕꯁꯦ ꯑꯁ ꯅꯪ ꯍꯥꯟꯅ ꯂꯥꯛꯑꯣꯕ ꯀꯩꯅꯣ ꯃꯤ ꯅꯪꯁꯨ ꯈꯤꯇꯪꯅꯤ ꯅꯪꯁꯨ ꯒ꯭ꯌꯥꯟ ꯇꯥꯕ ꯌꯥꯏꯅ
ꯀꯩꯅꯣ ꯃꯤ ꯋꯥ ꯉꯥꯡꯉꯒ ꯅꯪꯅ ꯑꯗꯨꯝ ꯅꯣꯛꯑ ꯂꯩꯔꯤ ꯑꯁ
ꯋꯥꯔꯤꯗꯤ ꯅꯨꯡꯉꯥꯏꯔꯦꯅꯦ ꯑꯩꯈꯣꯏꯅꯤꯒꯤꯁꯦ
ꯑꯩ ꯑꯩꯒꯤ ꯅꯨꯄꯤ ꯑꯣꯏꯗꯕꯁꯦ ꯁꯂꯣꯡ ꯆꯨꯕ ꯈꯪꯗꯦꯔ
ꯈꯔ ꯆꯣꯡꯉꯦ
ꯑ ꯑꯗꯣ ꯑꯣꯏꯗꯤ ꯑꯗꯣꯗꯤ ꯑꯗꯨ ꯑꯣꯏꯔꯤ ꯌꯥꯔꯣꯏꯗ ꯅꯪ ꯑꯗꯨꯃꯥꯏꯅ ꯁꯨꯅꯨ ꯆꯨꯗꯤ ꯑꯁ
ꯌꯧꯔꯨꯔꯅꯤ ꯀꯣꯛꯇꯣ ꯈꯤꯇꯪ ꯌꯧꯐꯗꯕꯅꯤ
ꯁꯅꯣ ꯁꯨꯕ꯭ꯔ ꯁꯨꯗꯕꯔꯥ ꯀꯩ ꯁꯨꯕ ꯔ ꯈꯥꯗꯅ ꯁꯨꯅꯤꯡ ꯃꯍꯤꯛꯇꯁꯨ ꯑꯩꯅ ꯅꯨꯛ ꯍꯦꯛ ꯂꯧꯔꯕ ꯅꯨꯃꯤꯠꯇꯨꯗꯤ ꯑꯩꯅ ꯑꯃꯨꯛ ꯁꯦꯝꯗꯣꯏꯅꯦ ꯃꯁꯛꯁꯨ ꯐꯖꯅ ꯁꯦꯝꯗꯣꯏꯅꯤ ꯅꯪꯒꯤ ꯐꯤꯒꯔꯁꯨ ꯁꯦꯝꯗꯣꯏꯅꯤ ꯅꯍꯥꯟ ꯅꯥꯟ ꯆꯥꯒꯗꯕ ꯆꯥꯛ ꯌꯦꯖꯥꯡꯗ ꯐꯖꯅ ꯑꯩꯅ ꯁꯦꯝꯅ ꯄꯤꯗꯣꯏꯅꯦ
ꯌꯥꯝ ꯅꯨꯡꯉꯥꯏꯗꯧ ꯃꯥꯂꯤꯛꯀꯣ
ꯑꯗꯩ ꯃꯇꯝꯗꯨꯗꯤ ꯅꯪꯉꯣꯟꯗꯤ ꯃꯄꯥꯟꯗꯤ ꯁꯨꯞꯊꯣꯛ ꯊꯣꯛꯂꯛꯑꯣ ꯊꯣꯛꯂꯛꯏꯗ ꯌꯨꯝꯗ ꯌꯨꯝꯗ ꯑꯗꯨꯝ ꯊꯝꯃꯅꯤ ꯅꯨꯡꯉꯥꯏꯅ
ꯃꯄꯥꯟꯁꯤ ꯊꯣꯛꯅꯤꯡꯉꯦ
ꯃꯄꯥꯟ ꯊꯣꯛꯄ ꯍꯥꯏꯕꯕꯨ ꯍꯤꯟꯖꯥꯡ ꯅꯥꯄꯤꯒꯨꯝꯕ ꯂꯩꯕ ꯑꯗꯨꯝ ꯇꯞꯅ ꯊꯣꯛꯒꯗꯕꯅꯤ ꯅꯠꯇ꯭ꯔꯗꯤ ꯃꯄꯥꯟ ꯊꯣꯛꯄ ꯌꯥꯔꯣꯏ ꯑꯩꯒꯤ ꯅꯨꯄꯤꯗꯤ ꯌꯨꯝꯗ ꯂꯩꯒꯗꯕꯅꯦ ꯑꯩꯒꯤ ꯅꯨꯄꯤꯗꯤ ꯅꯃꯁꯥꯔ ꯁꯄꯌ ꯌꯥꯗꯕꯅꯦ ꯃꯅꯨꯡꯁꯥ ꯃꯔ ꯆꯔꯗꯤ ꯅꯪꯒꯤ ꯀꯝꯄꯤꯇꯤꯁꯟꯗꯣ ꯃꯥꯡꯉꯅꯤꯕ
ꯎ
ꯑꯩꯗꯤ ꯅꯃꯣ ꯅꯨꯡꯉꯥꯏꯅ ꯊꯝꯗꯣꯏꯅꯦ ꯄꯨꯔꯨꯏꯕ ꯑꯩꯕꯨ ꯅꯨꯡꯁꯤꯗ꯭ꯔꯣ
ꯌꯥꯝ ꯅꯨꯡꯉꯥꯏꯗꯧ ꯃꯥꯜꯂꯦ ꯅꯪꯒꯤ ꯋꯥꯔꯤꯁꯤꯗꯤ ꯑꯩꯒꯤ ꯅꯨꯄꯥꯒ ꯑꯣꯏꯅꯤꯡꯉꯦ
ꯀꯩꯅꯣ ꯅꯨꯡꯁꯤ ꯍꯥꯏꯗꯤ ꯑꯃꯇꯅꯦ ꯍꯥꯏꯔꯛꯄꯗꯨꯅ
ꯑꯁ ꯅꯨꯡꯁꯤꯕꯒꯤ ꯅꯠꯇ꯭ꯔꯣ ꯅꯨꯡꯁꯤꯕ ꯅꯨꯡꯁꯤꯕꯒꯤ ꯅꯠꯇ꯭ꯔꯣ ꯅꯨꯡꯁꯤꯕꯒꯤ ꯋꯥꯔꯤ ꯁꯥꯟꯅꯔꯤꯁꯦ
ꯅꯪꯒꯤ ꯋꯥ ꯉꯥꯡꯗꯗꯤ ꯆꯨꯝꯅ ꯁꯨꯝ ꯉꯥꯡꯕ ꯃꯥꯜꯂꯤꯗ ꯅꯪꯒꯤ ꯊꯝꯃꯣꯏꯗꯒꯤ ꯊꯣꯛꯂꯛꯄ ꯃꯥꯥꯟꯗꯦ
ꯁꯦꯡꯕꯅꯤꯗ
ꯑꯩꯗꯤ